ꯑꯣ ꯍꯧꯖꯤꯛ ꯀꯩꯅꯣ ꯂꯥꯛꯑꯝꯃꯦ ꯑꯩꯈꯣꯏ ꯃꯅꯥꯛꯒꯤ ꯏꯌꯥꯝꯕꯗꯣ
ꯍꯥꯥ
ꯅꯪ ꯂꯥꯛꯑꯦ ꯑꯗꯨꯒ ꯀꯩ ꯇꯧꯔꯣꯏ ꯈꯣꯠꯂꯤ ꯋꯥꯔꯤ ꯇꯧꯔꯝꯃꯦ꯫
ꯑꯥ ꯀꯩ ꯍꯥꯏꯒꯔꯦ?
ꯑꯗꯣ ꯑꯩꯅ ꯁꯨꯝ ꯑꯩ ꯁꯥꯗꯅ ꯁꯨꯝ ꯂꯩꯔꯝꯃꯤꯅꯤ ꯈꯣꯠꯂꯤꯅꯦꯅ ꯍꯥꯏꯕ
ꯎꯝ
ꯑꯗꯨ ꯎ ꯃꯥꯁꯨ ꯍꯣꯏ ꯑꯗꯨ ꯐꯔꯦ- ꯐꯔꯦ ꯑꯗꯨ ꯍꯣꯔꯦꯟ ꯑꯩ ꯏꯪꯊꯔ ꯈꯣꯠꯂꯀꯥꯟꯗ ꯂꯥꯛꯑꯣꯌꯦ ꯃꯣꯏꯗ ꯑꯃꯨꯛꯀ ꯋꯥꯔꯤ ꯇꯧꯖꯩꯌꯦ꯫
ꯑꯣ꯫ ꯈꯔꯥ ꯏꯪ ꯗꯔꯥ ꯀꯥꯟꯗ ꯑꯣꯏꯅꯥ ꯆꯂꯖꯨ ꯆꯠꯂꯥꯖꯤ꯫
ꯎꯝ ꯅꯪ ꯃꯈꯣꯟꯗ ꯐꯖꯅ ꯇꯥꯗꯦ ꯐꯖꯅ ꯉꯥꯡꯉꯨ꯫
ꯑꯩ ꯇꯥꯔꯕꯥ?
ꯑꯥꯎ ꯇꯥꯔꯦ - ꯇꯥꯔꯦ꯫
ꯁꯟꯕꯁꯦ ꯍꯨꯃꯥꯡ ꯌꯥꯝ ꯊꯣꯛꯑꯦꯅ ꯑꯩ ꯄꯥꯏꯁꯟꯗꯕ꯫
ꯑꯣ ꯍꯨꯃꯥꯡ ꯈꯨꯠꯇ ꯈꯨꯠꯇ ꯍꯨꯃꯥꯡ ꯌꯥꯝ ꯊꯣꯛꯀꯟꯕ ꯑꯣꯏꯕ꯭ꯔꯣ?
ꯍꯣꯏ ꯈꯔ ꯊꯣꯛꯀꯜꯂꯦ ꯑꯗꯨꯅ ꯑꯩ ꯄꯥꯏꯁꯟꯗꯕ꯫
ꯑꯣ ꯅꯣꯏ ꯁꯥꯕ ꯍꯦꯟꯒꯠꯂꯛꯄꯗꯨꯗ ꯍꯨꯏ ꯒꯥꯁꯤ ꯂꯣꯏ ꯁꯥꯔꯕ ꯈꯪꯗꯦ ꯃꯅꯥꯛꯁꯤꯗ ꯀꯣꯏꯆꯠ ꯆꯠ ꯆꯅ ꯌꯦꯡꯗꯅ ꯂꯩꯔꯦ꯫
ꯎꯝ ꯃꯥꯖꯨ ꯉꯛ ꯑꯃꯅꯤ ꯀꯩꯅꯣ ꯇꯧꯔꯤꯁꯤꯅꯥ꯫
ꯑꯗꯨ ꯉꯥꯖꯥꯠꯅꯤ ꯀꯥꯂꯦꯟ ꯌꯧ ꯔꯛꯄꯁꯤꯗ ꯁꯥꯕꯁꯤꯗ꯫
ꯎꯝ꯫
ꯉꯁꯥꯏ ꯑꯩꯁꯤ ꯁꯨꯝ ꯌꯨꯝꯁꯤꯗ ꯂꯩꯔꯤꯀꯥꯟꯁꯤꯗ ꯑꯩꯈꯣꯏꯒꯤ ꯂꯝꯕꯤ ꯑ ꯐꯠꯇꯕꯁꯤꯗ ꯂꯝꯕꯤꯁꯤ ꯐꯠꯇ꯭ꯔꯤꯀꯥꯟꯁꯤꯗ ꯇꯇꯥ ꯇꯥꯇꯥ ꯌꯥꯝ ꯑꯁꯥꯡꯕ ꯑꯃ ꯌꯥꯝ ꯁꯥꯡꯉꯤꯅꯤ ꯃꯊꯛꯇꯨꯗ ꯃꯤꯁꯨ ꯈꯔ ꯇꯣꯡꯉꯤꯅꯦ ꯍꯧ ꯋꯥ ꯒꯥꯔꯤ
ꯎꯝ꯫
ꯑꯃ ꯊꯧꯖꯤꯜꯂꯛꯑꯦꯅꯦ ꯑꯩꯒ ꯀꯅ ꯀꯔꯤꯅꯣ ꯍꯧꯁꯨ ꯌꯥꯝ ꯆꯥꯎꯕ ꯒꯥꯔꯤꯁꯤꯕꯣ ꯂꯝꯕꯤ ꯐꯠꯇ꯭ꯔꯤꯁꯤ ꯊꯧꯔꯤꯁꯤ ꯂꯝꯕꯤ ꯁꯦꯝꯅꯤ ꯈꯪꯗꯦ ꯈꯣꯏꯗꯧ ꯁꯥꯎꯅꯤꯡꯈ꯭ꯔꯕꯉꯩꯁꯤ
ꯎꯝ ꯀꯩꯒꯤ ꯆꯠꯄ ꯑꯣꯏꯔꯝꯃꯒꯦ
ꯈꯪꯗꯦ ꯃꯣꯏ ꯀꯩ ꯊꯕꯛ ꯂꯩꯅꯣ ꯀꯩ ꯕꯣꯔꯠꯅꯣ ꯈꯪꯗꯦ ꯑꯩ ꯁꯣꯝꯗ ꯑꯗꯨꯝ ꯊꯧꯖꯤꯟꯈ꯭ꯔꯒ ꯑꯩꯁꯨ ꯑꯗꯨꯝ ꯀꯩꯗꯧ ꯁꯧꯒꯠ ꯁꯧꯒꯠ ꯂꯩꯍꯧꯔꯦꯗ
ꯎ ꯃꯒꯤ ꯊꯕꯛ ꯀꯌꯥ ꯂꯛꯞꯒꯤ ꯑꯣꯏꯔꯝꯕ ꯌꯥꯏꯗ
ꯍꯣꯏꯣꯏ ꯑꯗꯨ ꯊꯕꯛ ꯂꯥꯛꯄꯕꯨꯗꯤ ꯑꯣꯏꯕꯅꯤ ꯑꯗꯣ ꯑꯩꯅ ꯍꯥꯏꯗꯤ ꯃꯣꯏ ꯊꯕꯛ ꯑꯆꯧ ꯑꯆꯧꯕ ꯇꯧꯕꯤ ꯉꯥꯛꯇꯅꯤ ꯑꯗꯨ ꯂꯩꯔꯤꯕ ꯂꯝꯕꯤꯁꯤꯁꯨ ꯈꯔ ꯁꯤꯁꯤ ꯇꯧꯕ ꯈꯣꯠꯄ ꯁꯤꯁꯤ ꯁꯦꯝꯁꯤ ꯈꯣꯠꯁꯤ ꯅꯣꯏ ꯁꯤꯂꯁꯤꯡꯒꯤ ꯑꯗꯒꯤ ꯁꯨꯃꯥꯏ ꯁꯨꯃꯥꯏꯅ ꯇꯧꯍꯟꯁꯤ ꯈꯣꯠꯁꯤ ꯀꯥꯏꯅ ꯆꯥꯎꯈꯠ ꯊꯧꯔꯥꯡꯒꯤ ꯋꯥꯔꯤꯗꯣ ꯑꯝꯇ ꯇꯧꯍꯟꯅꯤꯡꯕ ꯍꯥꯏꯇꯥꯔꯦ ꯑꯩꯅ
ꯎꯝ ꯆꯥꯛ ꯆꯥꯔꯕꯣ ꯀꯃꯥꯏꯅ ꯇꯧꯔꯤꯒꯦ
ꯆꯛ ꯆꯥꯟꯗꯔꯤꯌꯦ ꯑꯩꯁꯨ ꯆꯥꯀꯁꯤ ꯂꯥꯝꯖꯜꯂꯛꯏꯅꯦ ꯀꯩꯅꯣꯁꯦ ꯄꯨꯛꯁꯤ ꯃꯈꯣꯟ ꯈꯔ ꯊꯣꯛꯄ ꯍꯧꯔꯛꯑꯦ ꯀꯤꯁꯤꯒꯤ ꯀꯤꯁꯟꯂꯒ ꯐꯒꯗ꯭ꯔ ꯈꯪꯗꯦ
ꯎꯝ
ꯂꯤꯂꯥ ꯗ꯭ꯔꯃꯥ ꯑꯃ ꯂꯩꯕꯗꯨ ꯀꯩꯅꯣꯝꯃ ꯂꯩꯕꯅꯦ ꯑꯩꯈꯣꯏꯒꯤ ꯑꯃ ꯂꯩꯕꯅꯦ ꯑꯗꯨꯗ ꯆꯥꯛꯅꯥ ꯑꯃꯗꯤ ꯂꯥꯛꯑꯣ ꯂꯥꯛꯑꯣ ꯄꯨꯛꯇ ꯀꯤꯁꯤ ꯀꯤꯁꯤꯟꯕꯤꯒꯦ ꯇꯧꯔꯒ ꯑꯉꯥꯡ ꯀꯞꯄ ꯀꯥꯟꯗ ꯊꯦꯝꯕꯗꯣ
ꯎ ꯇꯗ꯭ꯔꯤꯅꯦ ꯅꯨꯡꯉꯥꯏꯗꯧ ꯝꯂꯤꯅꯦ
ꯎꯝ ꯅꯨꯡꯉꯥꯏꯕꯅꯤ ꯑꯩꯈꯣꯏꯒꯤ ꯐꯥꯒꯤꯒꯤ ꯐꯥꯒꯤ ꯑꯣꯏ ꯀꯩ ꯑꯣꯏ ꯇꯧꯔꯒ ꯑꯃ ꯂꯩꯕꯅꯦ
ꯎꯝ
ꯑꯗꯣ ꯅꯡꯗꯤ ꯀꯩ ꯗꯧꯔꯃꯤꯅꯣ
ꯑꯩ ꯁꯨꯝ ꯐꯣꯟ ꯁꯨꯝ ꯌꯦꯡꯉꯝꯃꯤꯖꯥꯠꯅꯤ
ꯑꯣ ꯌꯥꯝ ꯌꯦꯡꯒꯅꯨ ꯑꯗꯨꯝꯕ ꯑꯗꯨꯗꯨ ꯑꯩꯈꯣꯏꯒꯤ ꯃꯉꯣꯟꯗꯒꯤ ꯊꯣꯛꯂꯛꯄ ꯃꯉꯥꯟꯜꯗꯨꯅ ꯃꯤꯠꯁꯦ ꯃꯤꯠꯁꯤꯗ ꯀꯩꯅꯣ ꯇꯧꯕ ꯑꯩꯈꯣꯏꯒꯤ ꯃꯤꯠꯁꯦ ꯁꯣꯛꯄ ꯌꯥꯕꯒꯤ ꯎ ꯂꯝꯕꯤ ꯌꯥꯝꯅ ꯄꯤꯌꯦꯕ ꯃꯥꯅ
ꯑꯃ
ꯑꯗꯨ ꯌꯥꯝ ꯀꯨꯏ ꯀꯨꯏꯅ ꯌꯦꯡꯒꯅꯨ ꯑꯗꯨ ꯑꯗꯨꯏꯁꯨ ꯂꯥꯏꯔꯤꯛ ꯄꯥꯎ ꯌꯥꯗ꯭ꯔꯣ ꯑꯐꯐꯕ ꯄꯥꯎ ꯌꯦꯡꯕ ꯌꯥꯗ꯭ꯔꯣ ꯑꯩꯈꯣꯏꯒꯤ ꯄ꯭ꯔꯤꯊꯤꯕꯤꯗ ꯊꯣꯛꯏꯕ ꯇꯧꯔꯤꯕ ꯃꯌꯥꯝꯁꯤ ꯅꯩꯅ ꯀꯠꯅ ꯇꯧꯈꯤꯗꯦ ꯍꯥꯏꯗꯅ ꯉꯣꯛꯁꯟꯅꯗꯅ ꯂꯩ ꯀꯩꯅꯣ
ꯎ ꯃꯌꯥꯝꯗꯤ ꯁꯨꯝ ꯇꯧꯔꯛꯑꯗꯤ ꯀꯣꯛꯁꯦ ꯃꯤꯑꯣꯏꯕꯩ ꯀꯣꯛꯇꯣ ꯈꯜꯂꯛꯑꯔꯣꯏꯅ ꯑꯩ ꯄꯥꯈꯠꯄꯥꯅꯤ
ꯉꯥꯑꯣꯁꯟꯅꯅꯨꯅꯦ ꯑꯗꯨ ꯅꯪ ꯑꯩꯈꯣꯏ ꯑꯩꯈꯣꯏ ꯃꯌꯥꯝꯅ ꯑꯁꯥ ꯊꯝꯃꯤꯅꯤꯅꯦ ꯅꯪ ꯍꯡꯋꯥꯏ ꯆꯥꯎꯔꯀꯥꯟꯗ ꯃꯤ ꯑꯆꯧꯕ ꯑꯣꯏꯔꯀꯥꯟꯗ ꯂꯩꯔꯤꯕ ꯃꯌꯥꯝꯁꯦ ꯃꯋꯥꯥꯏ ꯆꯨꯝꯗꯅ ꯈꯣꯠꯇꯅ ꯇꯧꯔꯛꯏꯕ ꯃꯌꯥꯝꯁꯦ ꯇꯧꯒꯗꯕꯅꯦꯅ ꯑꯩꯈꯣꯏ ꯃꯌꯥꯝꯅ ꯑꯁꯥ ꯊꯝꯃꯤꯅꯤꯤ ꯑꯗꯨ ꯉꯥꯎꯁꯟꯅꯅ ꯅꯪ ꯅꯧꯃꯥꯟꯅꯕꯒ ꯄꯨꯜꯂꯒ ꯍ ꯉꯥꯡꯉꯤ ꯅꯪ ꯃꯗꯨꯅꯪ ꯉꯥꯡꯕꯗꯨ ꯅꯪ ꯆꯨꯝꯗꯣꯏ ꯃꯥꯗꯨꯂꯦꯀꯣ
ꯃꯣꯏꯗ ꯃꯥ ꯁꯨꯨꯝ ꯉꯥꯪꯉꯤꯕꯥ ꯍꯥꯢꯗꯨꯅꯤ
ꯁꯨꯝ ꯐꯒꯤꯗꯧꯔꯤꯔꯣ
ꯁꯨꯝ ꯍꯥꯏꯈꯤ ꯇꯧ ꯆꯥꯠꯅꯤꯉꯥꯏꯗꯣ
ꯑꯗꯣ ꯃꯣꯏ ꯍꯣꯏ ꯏꯌꯥꯝꯕꯅꯤꯒ ꯄꯨꯟꯈ꯭ꯔꯗꯤ ꯐꯖꯅꯤ ꯉꯥꯡꯉꯨꯔꯕ ꯅꯉꯣꯟꯗ
ꯃꯣꯏ ꯑꯅꯤ ꯂꯩꯌꯦ ꯃꯣꯏ ꯑꯅꯤ ꯍꯦꯛ ꯍꯨꯟꯗꯤ ꯂꯣꯛꯑꯦ ꯑꯍ ꯑꯗꯨꯝ ꯇꯧꯍꯂꯦ ꯃꯣꯢꯁꯤꯗ ꯂꯩꯔꯝꯗꯔꯒ ꯈꯪꯒꯦ ꯐꯩꯒꯣꯟꯜꯁꯤꯗꯤ ꯍꯦꯛꯇ ꯄ ꯉꯥꯡꯗ ꯉꯥꯡꯕ ꯍꯥꯏꯇꯥꯏ
ꯇꯧꯏ ꯈꯪꯗꯦ ꯇꯧꯗꯦ ꯈꯪꯗꯦ ꯃꯣꯏꯅꯤꯅ ꯇꯧꯕ ꯄꯉꯗ ꯉꯥꯪ ꯄꯪꯅꯧꯇ ꯅꯣꯛꯄ ꯇꯧꯕ꯭ꯔꯥ
ꯍꯣꯏ ꯃꯧ ꯑꯅꯤ ꯄꯥꯒꯗꯤ ꯋꯥꯔꯤ ꯁꯥꯟꯅꯕꯒꯥꯁꯤ ꯏꯌꯥ ꯌꯥꯗꯕꯤ ꯃꯣꯏ ꯑꯥꯅꯤ ꯊꯣꯛꯄ ꯑꯗꯨꯝ ꯉꯥꯡꯒꯥ ꯑꯗꯨꯝ ꯂꯩꯗꯣꯏꯅꯤ
ꯎꯝ ꯌꯥꯝ ꯉꯥꯡꯕꯁꯤꯁꯨ ꯃꯌꯥꯡꯒꯪꯕꯅꯤ
ꯃꯣꯏꯅꯤ ꯑꯃꯗꯨꯗꯤ ꯈꯔ ꯀꯪꯉꯦ ꯑꯃꯗꯨꯅ ꯀꯪꯗ꯭ꯔꯦ ꯀꯃꯥꯏꯅ ꯇꯧꯅꯣ ꯈꯪꯗꯦ
ꯑꯃꯗꯨꯅ ꯈꯔꯥꯛ ꯍꯥꯎ ꯍꯥꯎꯕ ꯆꯥꯕ ꯑꯣꯏꯔꯝꯅꯤ ꯑꯩ ꯑꯩꯅ ꯈꯟꯕꯗ ꯃꯣꯏ ꯌꯦꯟꯖꯥꯡ ꯍꯥꯎꯁꯤ ꯅꯣꯡ ꯀꯥꯜꯗ ꯅꯣꯡꯃ ꯆꯥꯕꯩ ꯇꯩ ꯇꯧꯋꯏ
ꯆꯥꯡ ꯅꯥꯏꯅ ꯍꯦꯛꯇ ꯂꯦꯞꯇ꯭ꯔꯦ ꯃꯣꯏꯗꯤ
ꯑꯝ ꯑꯗꯨꯅ ꯏꯟꯁꯥꯪ ꯑꯍꯥꯎ ꯑꯍꯥꯎ ꯌꯥꯝ ꯆꯥꯕꯥꯁꯤ ꯍꯛꯆꯥꯡ ꯊꯨꯅ ꯆꯥꯎꯈꯠꯂꯤꯗꯅ
ꯍꯣꯏ
ꯑꯗꯨꯏ ꯋꯥꯟꯤ ꯑꯗ ꯍꯟꯗꯛꯇꯀꯤꯤ ꯆꯩꯔꯥꯎꯕꯒꯤ ꯅꯤꯉꯣꯜꯁꯨ ꯉꯥꯝꯕꯗꯨ ꯀꯩꯀꯩ ꯄꯤꯔꯝꯒꯦ
ꯐꯨꯔꯤꯠ ꯈꯣꯡꯒ꯭ꯔꯥꯎ ꯈꯔ ꯄꯤꯔꯝꯃꯤ ꯑꯗꯨꯒ ꯃꯉꯥꯏ ꯈꯔ ꯄꯤꯔꯝꯃꯤ ꯑꯗꯨꯝꯕ
ꯈꯒꯥꯎꯗꯣ ꯄꯤꯛꯄ꯭ꯔꯣ ꯆꯥꯕ꯭ꯔꯣ ꯀꯃꯥꯏꯅ ꯇꯧꯒꯦ
ꯈꯣꯡꯅꯥꯎꯗꯣ ꯄꯤꯛꯏꯅꯦ ꯁꯦꯛꯄꯗ ꯈꯔ ꯅꯨꯡꯉꯥꯏꯕ ꯋꯥꯠꯂꯤꯅꯤ
ꯃꯣꯏꯁꯨ ꯈꯔ ꯆꯄꯥꯛꯕꯁꯤꯡꯗꯨ ꯄꯩꯁꯥ ꯃꯣꯏ ꯄꯥꯏꯔꯒ ꯈꯪꯒꯥꯎꯗꯨ ꯈꯔ ꯇꯥꯡꯝꯕ ꯑꯗꯨꯔ ꯀ ꯍꯥꯏꯇ
ꯈꯪꯗꯦ ꯈꯒꯥꯎꯗꯨꯕꯨ ꯈꯤꯇꯪ ꯆꯥꯎꯕ ꯑꯃ ꯂꯩꯔꯛꯇꯦꯁꯨ ꯍꯥꯏꯗꯤ ꯇꯥꯡꯕ ꯇꯥꯡꯗꯕ
ꯑꯗꯨ ꯃꯣꯏ ꯃꯣꯏ ꯃꯃꯤꯗ ꯁꯨꯝ ꯑꯩꯈꯣꯏꯁꯨ ꯄꯤꯕ ꯀꯩꯣꯏ ꯎꯔꯝꯕꯁꯨ ꯌꯥꯏꯌꯦ
ꯑꯗꯨꯃꯥꯏ ꯊꯧꯕꯒ ꯈ
ꯑꯩꯈꯣꯏꯅ ꯑꯗꯨꯝ ꯆꯥꯎꯔꯦ ꯈꯣꯠꯂꯦꯅ ꯈꯟꯖꯕ ꯋꯥꯈꯜꯗꯗꯤ
ꯎꯝ
ꯄꯣꯠꯇ ꯂꯕꯦ ꯑꯗꯨꯣ
ꯣꯡ ꯆꯥꯎꯥꯦꯅ ꯈꯜꯂꯒ ꯃꯣꯏꯅ ꯑꯗꯨꯝ ꯄꯤꯑ ꯎꯔꯝꯃꯒ ꯈꯪꯗꯦ
ꯎꯝ ꯑꯩꯈꯣꯏꯒꯤ ꯍꯌꯦ ꯑꯔꯥꯡ ꯊꯣꯡꯗ ꯂꯩꯔꯤ ꯀꯥꯟꯁꯤꯗ ꯑꯩꯈꯣꯏꯒꯤ ꯑꯩꯈꯣꯏꯒꯤ ꯃꯅꯥꯛꯇ ꯑꯉꯥꯡ ꯑꯃ ꯂꯩꯕꯗꯣ ꯍꯖꯤ ꯍꯈꯏ ꯍꯨꯏꯗꯨꯒ ꯆꯦꯟ ꯆꯣꯡ ꯁꯥꯟꯅꯔꯤꯕꯖꯥꯔꯦ
ꯎꯝ
ꯅꯨꯡꯗꯥꯡ ꯅꯨꯡ ꯉꯥꯛꯇꯪ ꯂꯥꯏꯔꯤꯛ ꯄꯥꯝꯃꯒ ꯍꯧꯒꯠꯂꯛꯄ ꯉꯥꯏꯍꯥꯛ ꯄꯣꯊꯥꯖꯕꯒꯤ ꯃꯇꯝ ꯉꯥꯏꯍꯥꯛ ꯄꯤꯕꯗꯨꯗ ꯃꯥꯗꯤ ꯉꯥꯏꯍꯥꯛ ꯆꯦꯟ ꯆꯣꯡꯕꯩ ꯁꯥꯟꯅꯖꯕꯒꯤ ꯑꯣꯖꯥ ꯑꯣꯏꯔꯦ ꯐꯖ ꯑꯩꯁꯨ ꯊꯣꯡꯗ ꯂꯣꯟꯝꯁꯤꯜꯂꯒ ꯃꯅꯨꯡꯗꯄꯥꯛ ꯂꯩꯕꯅꯤꯅ ꯃꯗꯨ ꯂꯥꯛꯑꯒ ꯎꯝ ꯑꯩꯈꯣꯏ ꯃꯥꯡꯒꯣꯟꯗꯨꯐꯥꯎ ꯆꯦꯟꯃꯤꯟꯅꯔꯛꯄ ꯑꯣꯏꯅꯤ ꯑꯗꯨꯒ ꯅꯣꯛꯄ ꯅꯣꯛꯄꯁꯤꯗ ꯑꯉꯥꯡ ꯃꯆꯥꯁꯤꯗꯤ ꯃꯈꯣꯟꯗꯣ ꯌꯥꯝ ꯄꯤꯛꯄꯅꯤꯅ ꯅꯨꯄꯤ ꯃꯈꯣꯟ ꯃꯥꯜꯂꯤꯗ
ꯎꯝ
ꯑꯩꯗꯤ ꯃꯄꯥꯟꯗ ꯅꯨꯄꯤꯃꯨꯛ ꯀꯞꯄꯦꯅ ꯈꯜꯂꯛꯑꯕꯅꯤꯅ ꯋꯥꯈꯜꯁꯦ
ꯑ
ꯑꯩ ꯅꯨꯄꯤ ꯑꯃ ꯅꯣꯏꯁꯦꯅ ꯈꯜꯂꯛꯑꯅꯤ ꯂꯋꯥꯏ ꯂꯤꯇꯣꯠ ꯁꯥꯠꯂꯄꯅꯤ ꯀꯩꯅꯣ ꯉꯍꯥꯛꯇꯪꯗꯤ
ꯑꯣ ꯄꯥꯈꯥꯏ ꯂꯨꯨꯔꯦꯕ
ꯉꯥꯏꯍꯥꯛ ꯄꯥꯈꯠꯂꯨꯔꯦ ꯑꯗꯨꯒ ꯉꯥꯏꯍꯥꯛꯇꯪ ꯈꯜꯂ ꯀꯥꯟꯗꯅꯦ ꯑꯁ ꯀꯧꯔꯦ ꯑꯩꯅ ꯀꯧꯔꯒ ꯊꯣ ꯍꯥꯡꯇꯣꯛꯔꯣꯏ ꯍꯣꯏ ꯍꯥꯡꯇꯣꯛ ꯍꯥꯡꯇꯣꯛꯑꯒ ꯒ꯭ꯌꯥꯟ ꯇꯥꯔ ꯇꯨꯝꯃꯤꯗꯅ
ꯎꯝ
ꯅꯠꯇ꯭ꯔꯗꯤ ꯏꯇꯜ ꯀꯩꯅꯣ ꯇꯧꯗꯣꯏꯅꯤ ꯂꯥꯏꯀꯠꯅꯗꯣꯏꯅꯤ
ꯎꯝ ꯍ ꯃꯨꯟꯅ ꯈꯟꯗꯔꯨꯗ꯭ꯔꯗꯤ
ꯑꯗꯨꯅꯤ ꯅꯪꯁꯦ ꯑꯃꯥꯏꯅ ꯇꯧꯕ ꯌꯥꯎꯗ꯭ꯔꯣ ꯀꯩꯒꯨꯝꯕ ꯑꯃ
ꯑꯗꯨꯕꯨꯗꯤ ꯍꯧꯖꯤꯛ ꯐꯥꯎꯒꯤꯗꯤ ꯌꯥꯎꯗ꯭ꯔꯤ
ꯅꯪꯉꯣꯟꯗ
ꯑꯩꯉꫭꯟꯗ ꯌꯧꯔꯤꯖꯦ ꯑ
ꯊꯥꯏꯅꯩ ꯋꯥꯔꯤꯗ ꯀꯩꯅꯣ ꯌꯥꯝꯅ ꯅꯪꯅ ꯌꯥꯝ ꯅꯨꯡꯉꯥꯏꯈꯤꯕ ꯅꯠꯇ꯭ꯔꯒ ꯅꯪꯅ ꯌꯥꯝꯅ ꯁꯥꯎꯅꯤꯡꯈꯤꯕ ꯅꯪꯅ ꯌꯥꯝ ꯅꯨꯡꯉꯥꯏꯒꯤꯗꯕ ꯀꯩ ꯍꯥꯏꯗꯣꯏꯅꯣ ꯅꯨꯡꯉꯥꯏꯕ ꯋꯥꯔꯤ ꯑꯝꯇ ꯇꯝꯃꯛ ꯎꯁꯦ
ꯑꯩꯅ ꯀꯩꯅꯣ ꯇꯧꯕ ꯍꯥꯏ ꯇꯥꯔꯦ ꯁꯨꯃꯥꯏ ꯅꯣꯡꯃ ꯑ ꯑꯩꯁꯦ ꯈꯣꯏ ꯂꯥꯏꯔꯤꯛ ꯇꯝꯐꯝꯁꯤꯗ ꯂꯩꯔꯤꯉꯩ ꯂꯩꯔꯤꯉꯩꯁꯤꯗ ꯈꯣꯡ ꯍꯥꯝꯅꯤꯡꯉꯦꯅ ꯆꯠꯄ ꯑꯗ ꯑꯩꯅ ꯈꯣꯡ ꯍꯥꯥꯝꯃꯤꯀꯥꯟꯁꯤꯗ ꯀꯩꯅꯣꯁꯦ ꯃꯈꯣꯜꯁꯦ ꯈꯔ ꯈꯤꯇꯪ ꯃꯈꯣꯜꯁꯦ ꯇꯥꯕꯗ ꯅꯨꯡꯉꯥꯏꯇꯕ ꯃꯈꯣꯜ ꯑꯃ ꯇꯥꯔꯛꯄ ꯍꯥꯏ ꯇꯥꯔꯦ ꯑꯗ ꯑꯩꯅ ꯑꯍꯥꯟꯕꯗꯗꯤ ꯑꯩꯁꯨ ꯄꯥꯈꯠꯂꯨꯔꯦ ꯑꯩ ꯀꯩ ꯑꯣꯏꯖꯥꯠꯅꯣꯅꯦꯅ ꯁꯨꯝ ꯈꯜꯂꯦ ꯑꯗꯨꯒ ꯈꯣꯏ ꯅꯨꯡꯁꯤꯠ ꯁꯤꯠꯄꯗ ꯋꯥꯁꯦ ꯂꯦꯡꯕꯒꯤ ꯃꯈꯣꯜꯗꯣ ꯑꯣꯏꯂꯩꯔꯝꯃꯦꯕ
ꯑꯣ ꯋꯥ ꯂꯦꯡꯕ ꯃꯈꯣꯟꯁꯤꯅ ꯅꯪꯉꯣꯟꯗ ꯄꯥꯈꯠꯍꯜꯂꯕ
ꯍꯣꯏ ꯑꯩꯉꯣꯟꯗ ꯄꯥꯈꯥꯍꯜꯂꯒ ꯑꯩꯉꯣꯟꯗ ꯀꯤꯍꯜꯂꯤꯁꯤꯅꯤ ꯑꯗꯩꯗꯤ ꯑꯩꯅ ꯑꯁꯤꯗꯤ ꯋꯥ ꯂꯦꯡꯕꯩ ꯑꯣꯏ ꯂꯩꯔꯝꯃꯦꯅ ꯈꯟꯗꯣꯛꯑꯒ ꯅꯨꯃꯤꯠꯇꯨ ꯑꯗꯨꯝ ꯂꯩꯔꯦ ꯑꯗꯨꯒ ꯅꯣꯡꯃꯅ ꯁꯨꯃꯥꯏꯅ ꯇꯧꯋꯤ ꯑ ꯑꯩꯁꯦ ꯄꯩꯈꯥ ꯂꯣꯏꯕꯒꯤ ꯃꯤ ꯃꯌꯥꯝꯁꯦ ꯁꯨꯝ ꯆꯠꯅꯈꯤꯕ ꯍꯥꯏ ꯇꯥꯔꯦ ꯂꯩꯃꯤꯟꯅꯔꯝꯕ ꯑꯍꯟꯁꯤꯡꯁꯦ ꯑꯗꯨꯗ ꯃꯣꯏꯁꯦ ꯁꯨꯝ ꯂꯩꯇꯕꯁꯤꯗ ꯏꯆꯤꯛ ꯆꯤꯛꯑꯒ ꯃꯐꯝꯁꯦ ꯈꯣꯏ ꯂꯩꯐꯝꯁꯦ ꯈꯔ ꯏꯆꯤꯛ ꯆꯤꯛꯑꯦ ꯑꯗꯒꯤ ꯅꯨꯡꯗꯥꯡꯁꯤꯗ ꯃꯌꯥꯝꯁꯤꯅ ꯐꯥꯟꯆꯤꯡꯉꯤ ꯐꯥꯟꯆꯤꯡꯉꯤ ꯁꯨꯝ ꯍꯥꯏꯅꯕ ꯍꯥꯏꯇꯥꯔꯦ ꯅꯣꯡꯇ ꯇꯥꯗꯦꯕ ꯗꯩ ꯅꯣꯡꯃꯗꯤ ꯐꯥꯟ ꯆꯤꯡꯕ ꯃꯈꯣꯟꯁꯦ ꯑꯩꯅ ꯏꯆꯤꯛ ꯆꯤꯛꯄꯁꯤꯗ ꯇꯥꯔꯦꯅꯦ ꯑꯗꯨꯗꯩꯗꯤ ꯑꯩꯁꯦ ꯊꯥꯖꯔꯦ ꯐꯥꯟꯁꯦ ꯑꯁꯦꯡꯕꯩ ꯆꯤꯡꯕꯖꯥꯠꯅꯦꯅ
ꯑꯣ ꯑꯁꯦꯡꯕꯩ ꯋꯥꯔꯤꯔꯣ ꯍꯥꯏꯁꯦ
ꯑꯁꯦꯡꯕꯩ ꯋꯥꯔꯤꯅꯦ ꯍꯥꯏꯁꯦ
ꯑꯍꯤꯡꯗ ꯇꯧꯈꯤꯕ
ꯍꯣꯏ
ꯍꯥꯏꯁ ꯑꯗꯨꯗꯤ ꯌꯥꯝ ꯀꯤꯖꯩꯍꯦ ꯍꯣꯏ ꯐꯔꯦ ꯐꯔꯦ ꯊꯝꯃꯣ ꯄꯣꯊꯥꯔꯁꯤ ꯁꯤꯗꯩꯗꯤ
ꯎꯝ ꯍꯣꯏ